ꯀꯗꯥꯏꯅ ꯍꯤꯠ ꯋꯥꯁꯔꯨꯝ ꯆꯪ ꯉ ꯂꯩꯕ
ꯀꯥꯗꯅꯤ ꯊꯟꯇ ꯂꯩ
ꯎꯝ ꯆꯥꯛ ꯆꯥꯕꯅꯦ ꯍꯧꯗꯤ ꯈꯣꯏ ꯆꯥꯉꯩ ꯍꯣꯏ ꯌꯦꯟ ꯁꯥꯆꯥꯏ
ꯆꯥꯗꯔꯤ ꯑꯩꯈꯣꯏꯗꯤ
ꯊꯦꯡꯉꯦꯗꯅ ꯉꯁꯥꯏ ꯃꯦꯀꯣꯟꯅꯤ ꯍꯦꯛꯇ ꯆꯥꯔꯒ ꯀꯨꯏꯃꯜ ꯂꯦ
ꯈꯪꯗꯦ ꯆꯥꯛ ꯀꯩ ꯂꯥꯟꯗꯦ ꯍꯧꯖꯤꯛꯐꯥꯎꯕ ꯑꯃ ꯍꯧꯖꯤꯛ ꯊꯕꯛ ꯁꯣꯏꯕꯩꯃꯨꯛ ꯆꯥꯅꯤꯡꯗ꯭ꯔꯦ ꯑꯃꯨꯛ
ꯄꯤꯁ ꯑꯗꯨꯒꯤꯗꯨꯕꯨ ꯑꯃꯨꯛꯀ ꯍꯟꯖꯤꯟ ꯍꯟꯖꯤꯟ ꯂꯥꯛꯀꯗꯕꯗꯨꯕ
ꯂꯣꯏꯒꯦ ꯂꯣꯏꯒꯦ ꯇꯧꯔꯝꯃꯒ ꯑꯃꯨꯛ ꯂꯣꯏꯍꯧꯗ꯭ꯔꯕꯗꯣ ꯄꯥꯃꯣ ꯌꯥꯅ ꯌꯥꯝꯅ ꯀꯨꯏꯅ ꯄꯨꯝꯝꯃꯒ
ꯐꯥꯔꯁ ꯑꯣꯏꯔꯝꯒꯅꯤꯗꯅ ꯑꯗꯨꯃꯥꯏꯅ ꯇꯧꯕ
ꯍꯣꯏ ꯐꯔ ꯐꯔꯁꯅꯤꯉꯣꯏ ꯐꯖꯅꯁꯨ ꯅꯠꯇꯦ ꯑꯗꯨ ꯑꯣꯏꯔꯁꯨ ꯄꯣꯠꯁꯦꯠꯁꯨ ꯌꯥꯝ ꯄꯨꯔꯥ ꯑꯩꯒꯤꯗꯤ ꯄꯨꯔꯥ
ꯀꯩ
ꯌꯦꯅ ꯈꯣꯠ ꯄꯩ ꯇꯌꯞꯇ ꯆꯠꯄꯅꯤ
ꯎꯝ
ꯍꯦꯟꯟꯔꯥꯏꯇꯤꯡ ꯌꯦꯅꯥ ꯈꯣꯠꯄꯩ ꯆꯄ ꯅꯅ ꯑꯗꯨ ꯇ ꯑꯗꯨ ꯆꯄꯅꯤ ꯑꯩꯗꯤ ꯑꯁꯦꯡꯕ
ꯑꯗꯨꯗꯤ ꯏꯪꯂꯤꯁꯁꯨ ꯈꯣꯏ ꯈꯣꯏꯅꯅ ꯉꯥꯡꯉꯝꯃꯅꯤ
ꯁꯤꯡꯂꯤꯁ ꯈꯣꯏꯈꯣꯏꯅ ꯉꯥꯡꯅꯤ ꯑꯗꯨ ꯀꯨꯏꯅ ꯆꯠꯈꯔꯅꯤ ꯃꯣꯏꯁꯨ ꯑꯗꯨꯝ ꯃꯈꯣꯏ ꯈꯣꯏ ꯈꯣꯏ ꯉꯥꯡꯉꯅꯤ ꯃꯣꯏꯁꯨ ꯊꯥꯖꯔꯨꯣꯏꯏꯗꯅ ꯃꯣꯏꯁꯨ
ꯑꯗꯨꯗꯤ ꯊꯥꯖꯕꯩꯔꯥ
ꯊꯥꯖꯕꯅꯤꯗꯅ ꯑꯗꯨꯒ ꯉꯁꯥꯏꯅ ꯍꯥꯏꯕꯒꯨꯝꯅ ꯑꯁꯇꯩ ꯁꯣꯏ ꯁꯕꯣꯏ ꯐꯔ ꯇꯥꯈꯦ ꯑꯗꯨꯅ
ꯎꯝ
ꯀ꯭ꯂꯥꯁꯇꯒꯤ ꯑꯩꯅ ꯃꯣꯏꯅ ꯍꯥꯡꯉꯛꯄ ꯀꯣꯏꯁꯟꯗꯣ ꯑꯩꯅ ꯁꯦꯀꯦꯟ ꯇꯔꯥꯒ ꯑꯃ ꯄꯣꯁ ꯇꯧꯔ ꯔꯤꯄ꯭ꯂꯥꯏ ꯇꯧꯕ ꯃꯣꯏꯁꯨ ꯇꯔꯦꯠ ꯀꯩꯅꯣ ꯈꯟꯔꯦꯗꯅ ꯃꯣꯏ ꯂꯣꯀꯦꯁꯟ ꯄꯤꯊꯣꯛꯄ ꯑꯗꯨꯝ ꯃꯇꯝ ꯄꯥꯏꯗꯗꯤ ꯀꯩꯅꯣꯃꯗꯤ ꯂꯩꯔꯦ ꯗꯗꯥꯔ ꯈꯪꯉꯦꯗꯅ
ꯎꯝ
ꯑꯗꯨꯗꯩ ꯁꯣꯏꯈꯤꯕꯅꯤ ꯁꯣꯏꯅ ꯑꯩꯉꯣꯟꯗ ꯋꯥꯊꯤ ꯇꯧꯔꯛꯀꯗ꯭ꯔꯥ ꯈꯪꯗꯦ
ꯀꯩꯒꯤ
ꯀꯩꯒꯤ ꯑꯗꯨꯃꯥꯏꯅ ꯂꯣꯏꯒꯦ ꯇꯧꯔ ꯈꯥꯎꯕꯗ ꯀꯩꯒꯤ ꯑꯗꯨꯃꯥꯏꯅ ꯂꯥꯁꯑꯇ ꯁꯣꯏꯔꯝꯅ ꯁꯣꯏꯅ
ꯃꯣꯏꯅ ꯃꯣꯏꯅ ꯍꯥꯏꯕꯤꯗꯕꯗꯨꯕꯨ
ꯑꯗꯨꯅꯤ ꯃꯣꯏꯅ ꯑꯗꯨꯝ ꯍꯉꯛꯅꯤꯁꯨ ꯀꯩꯝ ꯍꯇꯦꯈꯣ ꯑꯩꯁꯨ ꯀꯃꯥꯏ ꯈꯪꯒꯅꯤ
ꯍꯣꯏ ꯑꯗꯨꯒꯨꯝꯕꯗꯤ ꯂꯣꯏꯅ ꯍꯥꯏꯐꯝ ꯊꯣꯛꯄꯅꯤꯗ
ꯀꯔꯤꯒꯤꯅꯣ ꯍꯥꯏꯔꯗꯤ ꯃꯣꯏꯅ ꯀꯣꯜ ꯇꯧꯔ ꯀꯥꯟꯗ ꯑꯗꯨꯒꯨꯝꯕ ꯍꯪꯕ ꯀꯩꯝ ꯇꯥꯗꯦꯕ
ꯑꯥ
ꯉ ꯑꯩꯉꯣꯟꯗ ꯉꯥꯛꯇꯅꯦ ꯃꯄꯗꯣ ꯃꯣꯏꯗꯗꯤ ꯑꯗꯨꯨꯝꯕ ꯀꯩꯝ ꯐꯪꯗꯦꯕ
ꯍꯪꯕꯅꯦꯍꯦ ꯑꯁꯤꯒꯨꯝꯕꯗꯤ
ꯃꯣꯏꯗꯤ ꯑꯩ ꯃꯣꯏ ꯃꯣꯏꯅ ꯇꯧꯕ ꯑꯗꯨꯝ ꯇꯥꯕꯅꯦ ꯑꯗꯨ ꯀꯩꯝ ꯍꯪꯗꯕꯅꯦ ꯑꯟꯑꯛꯁꯄꯦꯛꯇꯦꯠꯂꯤ ꯉꯁꯤ
ꯃꯤ ꯂꯣꯏꯅꯃꯛꯇꯤ ꯇꯣꯡꯉꯥꯟꯗꯦꯗꯅ
ꯑꯗꯨꯅꯤꯗꯅ ꯑꯗꯨꯦ ꯁꯣꯏꯔꯦꯗꯅ ꯑꯗꯨꯗꯩ
ꯑꯗꯨ ꯀꯥꯏꯗ ꯂꯩꯒꯦ ꯍꯥꯏꯕꯗꯤ ꯀꯝꯄꯅꯤꯗꯣ
ꯎꯝ
ꯑꯗꯨ ꯀꯥꯏꯗ ꯂꯩꯕꯅꯣ ꯕ꯭ꯔꯥꯟꯁ ꯀꯌꯥ ꯂꯩꯕꯅꯣ ꯑꯗꯨꯃꯥꯏꯅ ꯂꯣꯏ ꯍꯪꯅꯦ ꯃꯤ ꯈꯔꯗꯤ
ꯑꯗꯨꯗꯤ ꯁꯣꯏꯈ꯭ꯔ ꯅꯠꯇ꯭ꯔꯗꯤ ꯑꯁ ꯑꯗꯨꯁꯨ ꯂꯣꯏꯈ꯭ꯔꯦꯕ ꯑꯩꯒꯤꯗꯤ ꯂꯣꯏ ꯑꯩ ꯁꯦꯞ ꯑꯣꯏꯈ꯭ꯔꯦꯅ ꯑꯗꯨꯃꯥꯏꯅ ꯍꯔꯥꯎꯔ ꯂꯩꯕꯅꯤꯣꯏꯔ ꯇꯥꯔꯦꯗꯅ ꯀꯩꯅꯣ ꯈꯪꯗꯦ ꯏ ꯁꯤꯅꯤꯁꯨ ꯑꯗꯨꯝꯃ ꯋꯥꯔꯤ ꯉꯇ ꯑꯗꯨꯝ ꯍꯦꯛ ꯊꯣꯛꯒꯠꯂꯦ ꯃꯊꯗ ꯑꯗꯨꯝ
ꯑꯗꯨꯏꯅꯤꯅꯦ ꯌꯥꯗ꯭ꯔꯤꯗꯣ ꯃꯇꯝ ꯈꯛꯇ ꯃꯥꯡꯍꯜꯂꯒ ꯌꯥꯗ꯭ꯔꯤꯗꯣ
ꯀꯩꯗꯣꯔꯤꯅ‌ꯣ ꯍꯧꯖꯤꯛꯇꯤ
ꯀꯩꯕꯨ ꯇꯧꯅꯤ ꯁꯤꯁꯨ ꯑꯃꯨꯛꯀ ꯌꯥꯔꯔꯣꯏꯗꯅ
ꯌꯥꯅꯤꯗ
ꯌꯥꯔꯔ‌ꯣꯏ
ꯌꯥꯅꯤ
ꯍꯥꯏ ꯁꯥꯏꯌꯦ ꯑꯩ ꯁꯥꯏꯌꯦ ꯃꯄꯥꯟꯅꯔ ꯅꯪꯅ ꯁꯨꯍꯟꯈꯤꯕꯗꯨꯕꯣ
ꯌꯥꯅꯤ ꯀꯩꯝꯇꯧꯔꯦ
ꯐꯔꯦꯅꯦ ꯀꯩꯝ ꯇꯧꯔꯗꯤ ꯐꯔꯦꯅꯦ ꯌꯦꯡꯉꯁꯦ ꯁꯤꯁꯦ
ꯅꯌꯦ ꯐꯥꯔꯦꯒ ꯉꯁꯥꯏꯁꯤ ꯀꯩꯝ ꯇꯧꯗꯦꯗ
ꯌꯥꯗꯕ ꯍꯦꯛ ꯅꯪ ꯌꯦꯡꯉꯣ
ꯁꯨꯗꯤꯒ ꯀꯔꯝꯀꯥꯟ ꯈꯪꯗ‌ꯣꯏꯅ‌ꯣ ꯅꯪꯗꯤ ꯑꯃꯨꯛ
ꯊꯥꯔꯁꯗꯦꯗ ꯂꯧꯑꯣ ꯍꯥꯏꯔ ꯂꯩꯔ‌ꯦ
ꯗꯤꯁ ꯀꯃꯤꯡꯂ‌ꯣ
ꯍꯣꯏ ꯍ‌ꯣꯏ ꯑꯩꯅꯅꯦ ꯂꯥꯛ ꯂꯥꯛ ꯄꯗꯔꯣ ꯍꯥꯏꯕ ꯌꯥꯕꯗꯨ ꯏꯪꯂꯤꯁꯀ ꯌꯥꯎꯔꯦ ꯑꯣꯏꯗꯕꯗ ꯅꯪꯕꯨ ꯏꯪꯂꯤꯁ ꯌꯥꯎꯔꯨꯗ꯭ꯔꯁꯨ ꯌꯥꯕꯗꯣ ꯗꯤꯁ ꯀꯝꯃꯤꯂ‌ꯧ ꯑꯗꯨꯗꯤ ꯀꯔꯤꯅꯣ
ꯃꯥꯁꯨ ꯍꯥꯏꯕꯗꯨ ꯑꯃꯨꯛ
ꯅꯣꯡ ꯍꯥꯏꯈ꯭ꯔꯕ‌ꯣꯏ ꯍꯥꯏꯔꯤꯅꯤꯗꯅ
ꯍꯥ
ꯑꯗꯨꯏꯅꯦ ꯑꯗꯨꯏꯅꯦ ꯌꯥꯗ꯭ꯔꯥ ꯌꯥꯗ꯭ꯔꯥ ꯂꯩꯕꯗꯣ ꯑꯣꯏꯗꯕ
ꯅꯥꯟ ꯅꯥꯟꯗ ꯀꯦꯝ ꯇꯧꯗꯗꯅ ꯇꯧꯗ‌ꯦ ꯀ‌ꯣ ꯅꯪꯉꯗꯤ ꯀ‌ꯣ
ꯑꯩꯒꯤ ꯇꯔꯦ ꯇꯔꯦ ꯌꯥꯗ꯭ꯔꯤꯗꯨꯗꯤ
ꯅꯍꯥꯟ ꯏꯕꯥꯅꯤ ꯍꯧꯕ ꯀꯥꯟꯗ ꯀꯩꯝ ꯇꯧꯗꯕꯅꯤꯅ
ꯍꯧꯕꯗ ꯑꯩꯒꯤ ꯇꯔꯦꯠ ꯌꯥꯗ꯭ꯔꯤꯗꯨ ꯈꯪꯗ꯭ꯔꯣ ꯅꯠꯇꯦ ꯅꯤꯄꯥꯟꯅꯦ ꯌꯥꯗ꯭ꯔꯤꯗꯣ
ꯏꯁꯤꯡ ꯅꯨꯡꯁꯥ ꯌꯥꯝ ꯁꯥꯔꯒ ꯏꯁꯤꯡ ꯏꯪ ꯉꯥꯛꯇ ꯊꯛꯔꯒ ꯂꯩꯕ ꯌꯥꯗ꯭ꯔꯦ
ꯅꯍꯥꯟꯅ ꯌꯥꯗ꯭ꯔꯦ ꯌꯥꯗ꯭ꯔꯦ ꯇꯧꯔꯅꯤ ꯏꯁꯤꯡ ꯏꯪꯕ ꯊꯛꯀꯅꯨ ꯍꯥꯏꯅ ꯑꯗꯨꯝ ꯊꯥꯜꯂꯦꯕꯖꯤꯦ ꯑꯗꯨꯃꯥꯏꯅ ꯍꯥꯏꯔꯛꯀꯅꯣ ꯊꯛꯀꯅꯨ ꯍꯥꯏꯔꯁꯨ ꯃꯁꯥꯅ ꯑꯗꯨꯝ ꯊꯛꯑꯒ ꯈꯅꯥꯎ ꯅꯥꯕ ꯀꯥꯟꯗ ꯅꯨꯡꯁꯥ ꯁꯥꯕꯗ ꯏꯁꯤꯡ ꯑꯏꯪꯕ ꯊꯛꯄꯤꯒꯦ ꯈꯅꯥꯎ ꯌꯥꯗ꯭ꯔꯦ ꯈꯅꯥꯎ ꯌꯥꯗ꯭ꯔꯦ ꯇꯥꯅꯤꯡꯗꯦ ꯇꯧꯒꯅꯣ ꯍꯥꯏꯕꯗꯤ ꯇꯧꯔꯒ ꯑꯗꯨ ꯇꯧꯕꯅꯣ ꯍꯥꯏꯕꯗꯨ ꯇꯧꯔꯒ ꯑꯗꯨꯃꯥꯏꯅ ꯉꯥꯡꯅ ꯍꯥꯏꯕꯗꯣ ꯇꯥꯅꯤꯡꯗꯦ
ꯑꯗꯨ ꯁꯥ ꯂꯩ ꯁꯥ ꯂꯩꯕ ꯀꯥꯟ ꯀꯅꯥ ꯏꯁꯤꯡꯁ ꯁꯥꯕ ꯊꯛꯀ‌ꯦꯔ‌ꯣ ꯉ‌ꯣ
ꯁꯥꯕ ꯁꯛꯇ꯭ꯔꯁꯨ ꯅꯣꯡꯃ‌ ꯊꯛꯄ ꯌꯥꯏꯗꯅ
ꯅꯣꯡꯃꯜ ꯂꯩꯇꯕꯗꯣ ꯃꯣꯏꯅ ꯏꯁꯤꯡ ꯄꯥꯏꯛꯄꯁꯨ ꯏꯪꯕ ꯉꯥꯛꯇ ꯄꯨꯔꯛꯄꯗꯣ
ꯌꯥꯔꯦ ꯀ‌ꯣ ꯃꯄꯥꯟꯗ ꯑꯗꯨꯝ ꯊꯝꯃ ꯂꯩꯔꯗꯤ ꯀꯃꯥꯏꯅ ꯏꯪꯗꯣꯏꯅꯣ
ꯌꯥꯔꯦꯀ‌ꯣ ꯃꯣꯏ ꯄꯨꯔꯛꯄꯗ‌ꯣ ꯏꯪꯕ ꯉꯥꯛꯇ ꯄꯛꯀꯅꯤꯒ ꯃꯣꯏꯅ ꯀꯣꯏꯅ ꯐꯤꯜꯇꯔ ꯆꯥꯎꯕ ꯄꯇꯁꯨ ꯂꯣꯏ ꯏꯪꯕ ꯉꯥꯛꯇꯅꯤ
ꯏꯪꯕ ꯄꯨꯔꯛꯄꯗ‌ꯣ ꯕꯣꯇꯣꯗ ꯌꯥꯜꯂꯒ ꯃꯄꯥꯟꯗ ꯊꯝꯕꯗꯨꯅ ꯑꯗꯨ ꯀꯌꯥꯝ ꯀꯥꯏꯒꯦ ꯃꯥꯅ ꯐ꯭ꯔꯤꯖꯇ ꯊꯝꯕ ꯂꯩꯔꯒꯅꯤ
ꯊꯝꯗꯕꯅꯦ ꯊꯝꯗ꯭ꯔꯕꯅꯦ ꯑꯩ ꯅꯣꯡꯃꯥꯜ ꯑꯗꯨꯝ ꯊꯥꯑ ꯂꯩꯔꯕꯅꯦ
ꯌꯥꯔꯦꯗ ꯍꯧꯖꯤꯛꯁꯨꯛ ꯇꯔꯒ ꯏꯁꯤꯡ ꯑꯏꯪꯕ ꯊꯛꯄꯗ ꯂꯣꯛ ꯈꯨꯑꯦ ꯍꯥꯏꯔꯒ
ꯇꯣꯜꯂ‌ꯣꯞ ꯀꯩꯅꯣ ꯌꯣꯠꯀꯤꯗꯣ ꯑꯗꯨꯗꯤ ꯃꯅꯨꯡꯗ ꯊꯥꯕꯁꯨ ꯏꯪꯗꯕꯅꯤ ꯍꯦ ꯅꯪ ꯈꯪꯗꯕꯩꯅꯦ
ꯑꯗꯨꯅꯤꯗꯅ ꯀꯅꯥꯅ ꯏꯪꯅꯤꯡꯉꯥꯏ ꯊꯝꯕ꯭ꯔꯣ ꯑꯗꯨꯗꯣ
ꯅꯣꯡꯃꯜꯒ ꯆꯞ ꯃꯅꯥꯕꯅꯤ ꯑꯗꯨꯐꯥꯎꯕ
ꯌꯥꯔ°ꯗ
ꯏꯪꯗꯕꯅꯤꯅ ꯑꯩ ꯅꯍꯥꯟ ꯇꯧꯈ꯭ꯔꯕꯅꯤ ꯄꯨꯡ ꯑꯃꯥꯡ ꯑꯃ ꯊꯝꯃꯅꯤꯅ ꯂꯧ ꯊꯣꯛꯄꯅꯤꯅ ꯀꯩꯝ ꯏꯪꯗꯦ
ꯑꯃꯥꯡꯛꯇ ꯊꯝꯕꯗꯣ ꯀꯃꯥꯏꯅ ꯏꯡꯂꯤꯔꯣ
ꯌꯥꯔꯦꯒ ꯑꯇꯣꯞꯄꯗꯤ ꯑꯃꯥꯡ ꯃꯊꯪ ꯑꯃꯒ ꯏꯪꯕꯅꯤꯒ
ꯄ꯭ꯂꯥꯁꯇꯤꯛ ꯕꯣꯇꯜ ꯄ꯭ꯂꯥꯁꯇꯤꯛꯇꯣ ꯑꯗꯨ ꯄꯥꯕꯤ ꯑꯣꯏꯔꯝꯒꯅꯤꯗꯅ
ꯍꯣꯏꯅ ꯑꯗꯨ ꯃꯣꯏ ꯊꯨꯅ ꯏꯪꯉꯦꯗꯅ ꯑꯗꯨ ꯁꯤ ꯌꯣꯠ ꯑꯣꯏꯕ ꯌꯥꯗꯦꯗꯅ
ꯑꯗꯨꯕꯨꯣ ꯇꯧꯒꯤ ꯀꯩꯅꯣ
ꯎ
ꯍꯣꯇꯦꯜꯒꯤ ꯃꯄꯥꯟꯗꯣ ꯑꯗꯨ ꯊꯤꯛ ꯇꯧꯔꯗꯤ ꯃꯇꯝ ꯀꯨꯏꯅ ꯆꯪꯉꯅꯤ ꯑꯗꯨꯗꯤ ꯈꯪꯉꯤꯅ ꯅꯅꯁꯨ
ꯍꯣꯏ ꯈꯗꯤ ꯄꯪꯕꯅꯤꯅꯦꯀꯣ
ꯑꯣꯏꯣꯏ
ꯎꯝ
ꯇꯧꯅꯣ ꯍꯥꯏꯕꯁ ꯇꯧꯔꯒ
ꯆꯔꯖꯦꯥꯛꯄꯣ ꯆꯦꯛꯀꯑ ꯆ ꯇꯔꯑꯣ
ꯅꯪꯆꯀꯔ
ꯍꯣꯏ ꯑꯩ ꯆꯠꯀꯈꯤꯕ ꯍꯅꯤ ꯀꯗꯂꯣ ꯍꯜꯂꯣ ꯍꯕꯣ
ꯍꯣꯏ ꯆꯇꯔꯅ
ꯑꯣ ꯐꯅꯥꯝ ꯆꯇꯦ
ꯑꯃꯔꯗꯈꯤ
ꯄꯨꯡ ꯀꯌꯥ ꯍꯥꯏꯔꯛꯄꯅꯣ
ꯅꯨꯡꯗꯥꯡ ꯍꯜꯂꯛꯄꯗꯣ ꯑꯌꯨꯛ ꯍꯜꯂꯛꯄꯗꯣ
ꯎ ꯩꯅ ꯇꯥꯒꯦꯕꯨ ꯄꯁ ꯆꯔꯦꯣ
ꯈꯪꯅꯦ ꯏꯉ ꯁꯤꯗꯤ ꯍꯜꯂꯛꯑꯒ ꯇꯨꯝꯅꯕꯅꯦ ꯍꯅ ꯇꯨꯡꯟꯗ꯭ꯔꯦ
ꯅꯅ ꯇꯟꯗꯦꯁꯤꯦ ꯎꯝ ꯑ ꯌꯥꯎꯗ꯭ꯔꯣꯗꯁꯤꯅ ꯑꯩꯅ ꯇꯧꯕꯤꯕꯗꯣ ꯃꯣꯏꯅ ꯇꯥꯔꯦ ꯇꯜꯂꯦꯕ ꯑꯩ ꯀꯥꯏꯑꯦꯕ
ꯑꯗꯨꯝ ꯃꯤ ꯑꯃ ꯂꯈꯃ ꯂꯩꯕꯗꯣ ꯂꯣꯏ ꯇꯥꯕ꯭ꯔꯅꯦ ꯅꯣꯏꯒꯤꯗꯣ
ꯑꯩꯈꯣꯏꯗ ꯂꯣꯏꯅ ꯔꯦꯀꯣꯔꯠ ꯇꯧꯔ ꯊꯝꯕꯅꯦꯕ ꯑꯩꯅ ꯀꯔꯤ ꯑꯩꯅ ꯀ ꯑꯩꯅ ꯀꯥꯏꯗ ꯁꯣꯏꯈꯤꯕꯅꯣꯉꯣ ꯂꯣꯏ ꯌꯦꯡꯗ꯭ꯉꯣ ꯑꯗꯨ ꯇꯠꯂꯦ ꯈꯜꯂꯒ ꯑꯗꯨ ꯍꯥꯏꯔꯛꯑꯅꯤ ꯑꯗꯨꯗꯩꯗꯤ
ꯃꯣꯏꯅ ꯍꯥꯏꯕꯤꯔꯛꯇꯕꯗꯨꯕꯨ
ꯑꯗꯨꯒꯁꯨ ꯍꯧꯕꯒꯨꯝꯕꯗ ꯑꯩꯅ ꯇꯔꯥ ꯇꯔꯥ ꯇꯧꯕ ꯑꯗꯨꯒ ꯋꯥꯔꯤ ꯄꯥꯛꯈꯨꯝꯗꯕꯅꯤꯅ ꯐꯣꯟꯗ ꯉꯥꯛꯇ ꯃꯦꯁꯦꯖ ꯉꯇ ꯊꯥꯅꯕ ꯉꯥꯛꯇ ꯇꯧꯔ ꯂꯩꯔꯕꯅꯤꯅ ꯈꯨꯝꯕꯗꯕꯨꯗꯤ ꯌꯥꯗ꯭ꯔꯦꯅꯤꯅ
ꯑ
ꯑ ꯁꯦꯡꯕꯅꯤꯩꯗ ꯈꯨꯝꯕ ꯀꯥꯟꯗ ꯌꯥꯝ ꯋꯥꯏꯗ ꯈꯨꯝꯗꯣꯛꯄꯗ ꯍꯥꯏꯗꯣꯛꯄꯗ ꯍꯥꯏꯗꯣꯛꯄ ꯉꯝꯗꯕꯗꯣ ꯍꯧꯖꯤꯛꯇꯤ ꯇꯦꯛꯁ ꯑꯃ ꯇꯧꯕ ꯀꯥꯟꯗꯤ ꯄꯪꯌꯥ ꯌꯥꯒꯗ꯭ꯔꯥ ꯑꯗꯨ ꯆꯤꯟꯅꯗꯤ ꯍꯪꯒꯥꯥꯡ ꯊꯣꯛꯄꯗꯗꯤ ꯉꯝꯗ꯭ꯔꯦꯗꯅ ꯍꯧꯖꯤꯛꯇꯤ
ꯅꯣꯏ ꯏꯁꯀ꯭ꯔꯤꯞ ꯄꯤꯕ꯭ꯔꯣ ꯏꯁꯀ꯭ꯔꯤꯞꯇꯨ ꯄꯥꯎꯗ
ꯏꯁꯀ꯭ꯔꯤꯞꯇꯨꯗꯨꯗ ꯉꯥꯛꯇꯪ ꯌꯥꯔꯣꯏꯕ ꯑꯗꯨꯅ ꯀꯦꯞꯇꯨ ꯉꯥꯛ ꯄ ꯂꯩꯔꯤ ꯑꯗꯨꯝ ꯈꯪꯒꯅꯦꯕ ꯑꯗꯨꯝ
ꯀꯩꯀꯩ ꯍꯪꯉꯛꯄ꯭ꯔꯅꯦ ꯑꯗꯨꯗꯤ
ꯆꯦꯗꯣꯡ ꯂꯥꯏꯠ ꯑꯗꯨꯝ ꯑꯩꯈꯣꯏꯅ ꯑꯗꯨꯝ ꯆꯨꯝꯅ ꯑꯗꯨꯝ ꯈꯨꯝꯕꯒꯨꯝꯕꯗꯣ
ꯑꯥ
ꯑꯗꯨꯃꯁꯨ ꯇꯧꯕ ꯇꯥꯏꯕ ꯃꯔꯣꯏ ꯑꯗꯨꯗ꯭ꯔꯗꯤ ꯑꯩꯈꯣꯏꯕꯨ ꯀꯩꯅꯣ ꯇꯧꯋꯦꯕꯀꯣ
ꯑꯗꯨꯗꯤ ꯆꯨꯝꯅ ꯀꯨꯝꯕꯗ ꯀꯩ ꯀꯩ ꯈꯨꯝꯕ
ꯆꯨꯝꯅ ꯐꯥꯎꯋꯥ ꯅꯣꯏ ꯅꯨꯃꯤꯠ ꯉꯁꯤ ꯀꯔꯤ ꯀꯔꯤ ꯇꯧꯒꯦ ꯑꯩꯉꯣꯏꯁꯨ ꯑꯗꯨꯝ ꯈꯨꯝꯃꯗꯕꯅꯤ ꯑꯗꯨꯉꯣꯏꯁꯨ
ꯑꯥ
ꯑꯗꯨꯒꯨꯝꯕ ꯈꯨꯝꯕ ꯑꯗꯨꯒ ꯃꯥꯒꯤ ꯄꯥꯔꯁꯣꯅꯦꯜꯒꯤ ꯀꯩ ꯀꯩꯗꯨꯁꯨ ꯍꯪꯕꯅꯦꯕ ꯑꯗꯨꯝ ꯑꯗꯨꯒꯨꯝꯕ ꯇꯧꯕꯗꯣ ꯌꯥꯗ꯭ꯔꯦꯗꯅ ꯍꯧꯖꯤꯛꯇꯤ ꯑꯗꯨ ꯁꯤꯝꯄꯜ ꯌꯥꯝ ꯆꯨꯝ ꯌꯥꯝ ꯆꯝꯕ ꯐꯥꯎꯕ ꯍꯥꯏꯗꯣꯛꯄ ꯉꯝꯗꯕ ꯋꯥꯅꯤ ꯑꯗꯨꯏꯗ ꯌꯥꯝ ꯅꯔꯚꯁ ꯆꯠꯄꯩ ꯇꯥꯏꯄ ꯇꯧꯔꯒ
ꯑꯉꯣꯟꯗ ꯈꯛꯇ ꯑꯐꯥꯎ ꯁꯥꯕꯩꯅꯦ ꯑꯗꯨꯗꯣ
ꯏꯕꯥꯅꯤ ꯈꯨꯝꯅꯕꯀꯥꯟ ꯏꯪꯂꯤꯁ ꯂꯣꯟꯅ ꯈꯨꯝ ꯈꯨꯝꯅꯔ ꯂꯩꯕ ꯇꯥꯏꯞꯇ ꯋꯥꯔꯤ ꯐꯣꯟꯒ
ꯑꯦ ꯇꯦꯛꯁꯇ ꯑꯩꯉꯣꯟꯗꯃꯛꯇ ꯑꯐꯥꯎ ꯁꯥꯕꯩꯅꯤꯗꯅ ꯑꯗꯣ
ꯇꯦꯀꯁ꯭ꯇꯥꯗꯤ ꯀꯩꯝ ꯀꯥꯏꯗꯦꯗ ꯈꯨꯝꯕꯗꯥꯗꯤ
ꯑꯗꯨꯗ ꯈꯛꯇ ꯑꯗꯨꯗ ꯈꯛꯇ ꯁꯥꯈꯤꯕꯒꯤꯅꯦ ꯈꯨꯝꯕꯗ ꯌꯥꯗ꯭ꯔꯤꯗꯣ
ꯑꯗꯨꯅꯤꯗꯅ ꯈꯨꯝꯕꯁꯨ ꯃꯣꯏ ꯏꯪꯂꯤꯁꯂꯣꯝꯗ ꯌꯥꯝ ꯇꯧꯗ꯭ꯔꯗꯤ ꯌꯥꯔꯣꯏꯍꯦ
ꯁꯦꯁ
ꯆꯨꯝꯗꯤ ꯆꯨꯝꯕꯖꯥꯠꯅꯤ ꯃꯤꯅ ꯍꯥꯏꯕꯗꯀꯣ ꯄꯥꯕ ꯉꯥꯛ ꯌꯥꯔꯣꯏ ꯍꯥꯏꯕꯗꯨ ꯍ ꯆꯤꯟꯅ ꯉꯥꯡꯊꯣꯛꯎꯒ ꯄꯥꯗ꯭ꯔꯗꯤ ꯌꯥꯗꯣꯏ ꯌꯥꯔꯣꯏ ꯍꯥꯏꯕꯗ ꯑꯉꯥꯡ ꯑꯣꯏꯔꯤꯀꯥꯟꯗ ꯂꯥꯏꯔꯤꯛꯀꯨꯝꯕ ꯄꯥꯕ ꯀꯥꯟꯗ ꯀꯟꯅ ꯀꯟꯅ ꯄꯥꯊꯣꯛꯑꯒ ꯀꯟꯅ ꯇꯝꯂꯝ ꯃꯗ ꯅꯤꯡꯁꯤꯡꯉꯂꯛꯑꯦ ꯍꯧꯖꯤꯛꯇꯤ
ꯑꯗꯨꯝ ꯇꯝꯗꯤ ꯀꯟꯅ ꯀꯟꯅ ꯄꯥꯊꯣꯔꯛꯀꯗꯧꯔ ꯀꯣꯛꯇ ꯂꯩꯔꯗꯤ ꯌꯥꯔꯦ ꯈꯟꯕꯒꯤ ꯑꯦꯛꯖꯥꯝꯗ ꯅꯣꯠꯕꯨꯛ ꯇ ꯏꯊꯣꯛꯑꯗꯤ ꯌꯥꯔꯦꯅ ꯈꯜꯂꯝꯕꯗꯨ
ꯎꯝ
ꯍꯧꯖꯤꯛꯇꯤ ꯌꯥꯗ꯭ꯔꯦ ꯅꯪ ꯅꯤꯡꯁꯤꯡ ꯉꯏꯗ꯭ꯔꯅ ꯍꯧꯖꯤꯛꯇꯤ
ꯑꯗꯨꯗꯤ ꯏꯁꯀ꯭ꯔꯤꯞꯇꯣ ꯄꯥꯔꯒ ꯀꯟꯅ ꯀꯟꯅ ꯄꯥꯊꯣꯛꯑ ꯇꯧꯋꯦꯗꯅ
ꯏꯁ ꯑꯗꯨ ꯄꯥꯛꯊꯣꯛꯄꯗꯤ ꯀꯔꯤꯝ ꯀꯥꯏꯔꯗꯅꯦ ꯑꯩꯈꯣꯏ ꯏꯁꯥꯅ ꯉꯥꯡꯊꯣꯛꯄꯗꯧꯗꯣ ꯍꯥꯏꯕꯅꯤꯗꯅ
ꯑꯩ ꯀꯔꯤꯅꯣ ꯅꯍꯥꯟ ꯑꯩꯈꯣꯏꯕꯨꯗꯤ ꯃꯤ ꯑꯅꯤ ꯑꯅꯤ ꯇꯧꯔꯒꯅꯦ
ꯎꯝ
ꯇꯥꯕ꯭ꯔꯥ ꯏꯁꯀ꯭ꯔꯤꯞꯇꯣ ꯑꯗꯨꯗꯣ ꯉꯥꯡꯍꯟꯕꯅꯦ
ꯍꯣꯏꯅ ꯑꯩꯈꯣꯏꯁꯨ ꯗꯨꯃꯥꯏ
ꯀꯟꯅ ꯀꯟꯅ ꯑꯗꯨꯁꯨ ꯈꯪꯕꯔ꯭ ꯇꯟꯕꯅꯤꯗ ꯍꯦꯛ ꯍꯧꯕꯀꯥꯟꯗꯗꯤ ꯏꯀꯥꯏꯕꯒꯨꯝ ꯀꯩꯅꯣ ꯑꯃ ꯌꯥꯝꯅ ꯀꯩꯅꯣ ꯑꯃ ꯐꯥꯎꯕꯗꯣ ꯑꯗꯨꯃꯥꯏꯅ ꯇꯧꯕꯅꯦ ꯑꯗꯨꯒ ꯀꯨꯏꯅ ꯇꯧꯔꯒꯗꯤ ꯑꯗꯨꯝ
ꯑꯗꯨ ꯏꯀꯥꯏꯕꯅꯤ ꯑꯗꯨꯒ ꯑꯃꯨꯛ ꯃꯤꯅ ꯇꯥꯛꯑ ꯑꯩꯈꯣꯏꯅꯃꯨꯛ ꯈꯨꯝꯔꯦꯗꯨ ꯇꯥꯜ ꯂꯩꯕꯀꯥꯟꯅ ꯍꯦꯟꯅ ꯅꯔꯕꯁ ꯅꯔꯕꯁ ꯆꯠꯄꯗꯣ ꯑꯃꯛ ꯑꯗꯨꯃꯥꯏꯅ ꯇꯧꯔꯒ ꯌꯥꯗꯅ ꯏꯊꯟꯇ ꯑꯣꯏꯅ ꯅꯔꯕꯁ ꯆꯠꯇ꯭ꯔꯗꯤ ꯉꯝꯃꯅꯦꯕ ꯅꯔꯕꯁ ꯆꯠꯄꯩꯅꯦꯕ ꯑꯩ ꯑꯗꯨ
ꯑꯁ ꯃꯊꯟ ꯃꯊꯟ ꯂꯩꯔꯀꯥꯟꯗ ꯑꯗꯨꯝ ꯈꯨꯝꯃꯣ ꯑꯗꯨ ꯑꯣꯏꯔꯗꯤ ꯌꯥꯒꯅꯤ
ꯑꯗꯨꯗꯤ ꯏꯕꯥꯅꯤ ꯐꯣꯟ ꯀꯣꯜ ꯇꯧꯔꯒ ꯏꯪꯂꯤꯁ ꯑꯣꯏꯅ ꯇꯧꯕ ꯇꯥꯔꯦꯅꯦ ꯑꯗꯨꯕꯨ
ꯍꯣꯏ ꯌꯥꯏꯗꯥ ꯑꯗꯨꯁꯨ
ꯌꯦꯡ ꯇꯥꯔꯦ ꯀꯅꯥ ꯏꯪꯂꯤꯁ ꯅꯥꯟꯕ ꯌꯦꯡꯇꯥꯔꯦꯅꯦꯀꯣ
ꯏꯁ ꯅꯥꯟꯅꯕꯗꯤ ꯀꯦꯝ ꯀꯥꯏꯗꯦꯗꯥ
ꯅꯪꯉꯣꯟ ꯅ ꯈꯨꯝꯕꯗꯤ ꯅꯥꯟꯕ ꯉꯝꯃꯣꯏꯌꯦ
ꯁꯤꯗꯤ ꯑꯃꯗꯨꯒ ꯈꯨꯝꯃꯟ ꯂꯩꯗ ꯈꯨꯝꯃꯟ ꯂꯩꯔ ꯌꯥꯔꯦ ꯑꯗꯨꯅ
ꯅꯪꯉꯣꯟꯗ ꯈꯨꯝꯃꯅꯤ ꯅꯍꯥꯟꯗ ꯉꯝꯃꯣꯏ
ꯍꯣꯏꯅꯦꯀ ꯏꯅꯦ ꯀ ꯑꯇꯛ ꯄꯥꯎ ꯀꯨꯝꯕ ꯀꯥꯟꯗ ꯌꯥꯝ ꯈꯠꯂꯒ ꯉꯥꯡ ꯂꯩꯔꯤ ꯑꯗꯨ ꯑꯇꯣꯞꯄ ꯂꯣꯟꯗꯁꯨꯒ ꯌꯥꯝ ꯈꯠꯂꯒ ꯉꯥꯡꯅꯗꯦ ꯑꯗꯨꯒ
ꯀꯔꯤꯅꯣ ꯅꯪꯗꯤ ꯍꯩꯅꯗꯦꯗ ꯑꯁꯦꯡꯕ
ꯏ ꯅꯪ ꯃꯊꯟꯗ ꯍꯥꯏꯔꯒ ꯑꯩꯉꯣꯟꯗ
ꯀꯣꯏ
ꯑꯩꯉꯣꯟꯗꯗꯤ ꯉꯥꯡꯕ ꯉꯝꯔꯣꯏꯗꯤ ꯆꯞ ꯃꯥꯟꯅ ꯑꯇꯣꯞꯄꯁꯨ ꯑꯗꯨꯃꯥꯏꯅ ꯇꯧꯅꯤꯗꯅ ꯑꯗꯨꯗꯤ
ꯀꯔꯤꯒꯤꯅꯣ ꯅꯪꯅ ꯑꯣꯏꯗꯕ ꯋꯥꯍꯩ ꯉꯥꯛꯇ ꯍꯥꯏꯔ ꯂꯩꯕꯗꯣ ꯌꯥꯗ ꯀꯥꯟꯗ ꯍꯦꯟꯖꯤꯟꯅ ꯍ